ꯍꯜꯂꯣ ꯇ ꯇꯥꯏ ꯀꯗꯔꯃꯤꯅꯣ
ꯑꯩꯁꯦ ꯀꯩꯁꯨ ꯊꯗꯣꯞꯄ ꯇꯧꯗꯦ ꯀꯥ ꯁꯨꯝ ꯂꯣꯏꯁꯤꯜꯂꯤꯅꯦ
ꯑꯣ
ꯑꯩꯗꯣ ꯁꯨꯝ ꯀꯨꯏꯔꯦ ꯄꯥꯎꯒ ꯐꯥꯎꯅꯈꯤꯗꯕꯅ ꯌꯦꯖꯉꯏꯅꯦ
ꯍꯣꯏꯅꯦ ꯁꯨꯃꯥꯏ ꯈꯔ ꯈꯔ ꯃꯔꯛ ꯃꯔꯛꯇ ꯇꯧꯔꯛꯑꯗꯤ ꯐꯩꯗꯅ ꯅꯠꯇ꯭ꯔꯗꯤ ꯁꯨꯡꯨꯝ ꯐꯥꯎꯅꯈꯤꯗ꯭ꯔꯗꯤ ꯀꯥꯎꯅꯈ꯭ꯔꯦ
ꯑꯗꯨꯅꯤ ꯀꯨꯏꯔꯦꯅꯦ ꯎꯅꯗꯕ
ꯎꯅꯗꯕ ꯀꯨꯏꯔꯦ ꯀꯩꯅꯣ ꯇꯧꯁꯦ ꯅꯪ ꯑꯦꯛꯖꯥꯝꯒ ꯂꯣꯏꯔꯀꯥꯟꯗꯅꯦ ꯃꯌꯥꯝ ꯑꯃꯨꯛꯇꯪ ꯄꯨꯟꯊꯣꯛꯁ ꯑꯃꯨꯛꯇꯪ
ꯄꯨꯟꯖꯦ ꯄꯨꯟꯖꯦ ꯍꯥꯎꯕ ꯆ ꯐ ꯎꯝ ꯅꯠꯇ꯭ꯔꯗꯤ ꯁꯛꯀ ꯂꯣꯏꯅ ꯀꯥꯎꯅꯒ ꯇꯧꯕꯌ꯭ꯥꯟ ꯑꯥ ꯑꯁꯦꯡꯕꯩꯁꯤꯅꯦ ꯈꯔ ꯈꯔ ꯀꯩꯅꯣ ꯇꯧꯗ꯭ꯔꯗꯤ ꯌꯥꯗ꯭ꯔꯦ
ꯃꯔꯛ ꯃꯔꯛꯇꯁꯨ ꯈꯔ ꯑꯦꯟꯖꯣꯏ ꯇꯧꯊꯣꯛꯄ ꯌꯥꯎꯗ꯭ꯔꯗꯤ
ꯂꯥꯏꯕꯁꯦ ꯌꯥꯗ꯭ꯔꯦ ꯎꯝ ꯄꯨꯟꯁꯤꯁꯦ ꯄꯨꯟꯁꯤꯏꯪ ꯇꯧꯗ꯭ꯔꯦ
ꯑꯏꯇꯥꯏꯜ ꯌꯥꯎꯗꯦ ꯂꯥꯏꯕ ꯈꯠꯇꯪ ꯉꯥꯏꯁꯤꯜꯂꯛꯑꯦ
ꯑꯏꯇꯥꯏꯜ ꯈꯔ ꯍꯥꯞꯇꯔꯗꯤ ꯂꯥꯏꯐꯑꯏꯇꯥꯏꯜ ꯁꯦ ꯀꯩꯀꯩ ꯌꯦꯟꯖꯥꯡꯒ ꯆꯥꯔꯒꯦ ꯑꯩꯗꯣ ꯉꯁꯤꯗꯤ ꯃꯥꯏꯔꯦꯟ ꯊꯣꯡꯕ ꯑꯣꯏꯅ ꯆꯥꯏ
ꯑꯣ ꯃꯇꯝꯒꯤ ꯌꯦꯟꯁꯥꯡꯅꯤ
ꯃꯥꯅꯦ ꯍꯥꯎꯕꯅꯦ ꯃꯥꯏꯔꯦꯟ ꯅꯞꯅꯞ ꯂꯥꯎꯕꯗ ꯁꯣꯏꯕꯨꯝꯒ ꯊꯣꯡꯕ ꯍꯥꯎꯕꯅꯦ ꯑ ꯃꯥꯅꯦ ꯃꯥꯅꯦ ꯁꯣꯏꯕꯨꯝ ꯊꯥꯛꯑꯦ
ꯎꯝ ꯍꯥꯎꯕꯅꯦ ꯑꯩꯁꯦ ꯁꯣꯏꯕꯨꯝꯒ ꯃꯥꯏꯔꯦꯟꯒ ꯊꯣꯡꯕꯗꯤ ꯌꯥꯝ ꯄꯥꯝꯃꯦ ꯉꯥꯔꯧꯒ ꯌꯥꯎꯗ꯭ꯔꯁꯨ ꯌꯥꯏ ꯑꯗꯨ ꯌꯥꯎꯔꯗꯤ
ꯎꯝ ꯑꯩꯁꯨ ꯉꯔꯧ ꯌꯥꯎꯗꯦ ꯑꯗꯨꯝ ꯁꯤꯡꯖꯨꯒꯨꯝꯕ ꯑꯗꯒꯤ ꯃꯣꯔꯣꯛ ꯃꯦꯠꯄꯒꯨꯝꯕ ꯈꯔ ꯃꯣꯔꯣꯛ ꯁꯥꯕ ꯑꯃꯒ ꯆꯥꯔꯒ ꯃꯥꯏꯔꯦ ꯌꯦꯟꯗꯤ ꯈꯔ ꯃꯣꯔꯣꯛ ꯁꯥꯔ ꯍꯥꯎꯋꯤꯗꯅꯀꯣ ꯎꯝ ꯎꯝ ꯃꯥꯏꯔꯦꯟ ꯗꯪ ꯊꯣꯡꯕꯁꯨ ꯍꯥꯎꯗꯤ ꯍꯥꯎꯋꯦꯕꯀꯣ ꯑꯗꯣꯏꯁꯨ ꯑꯩ ꯁꯣꯏꯕꯨꯝ ꯊꯥꯛꯑ ꯊꯣꯡꯕꯅ ꯍꯦꯟꯅ ꯄꯥꯝꯕꯩ ꯇꯥꯏꯞ ꯇ ꯇꯧꯋꯦ ꯗꯨ ꯀꯩꯅꯣ ꯇꯧꯋꯦ ꯊꯨꯝꯕꯗꯣ ꯈꯔ ꯃꯥꯅ ꯊꯨꯝꯕꯗꯨꯁꯨ ꯁꯣꯏꯕꯨꯝꯒꯤ ꯈꯔ ꯁꯥꯇꯛ ꯇꯧꯕꯗꯣ ꯕꯒꯥ ꯐꯥꯖꯟꯈꯤꯕꯩ ꯇꯥꯏꯞꯇ ꯇꯧꯕꯗꯣ ꯃꯥꯏꯔꯦꯟꯗꯤ ꯍꯥꯎꯔ ꯍꯥꯎꯔꯒꯅ ꯍꯦꯟꯅq ꯊꯨꯝꯗ꯭ꯔꯥ ꯊꯨꯝꯃꯦ ꯍꯥꯏꯗꯤ ꯃꯥꯏꯔꯦꯟ ꯑꯍꯥꯎꯕꯁꯤꯗꯤ ꯑꯃ ꯊꯨꯝꯃꯦꯕ ꯑꯗꯨ
ꯍꯧꯕꯗꯩ ꯂꯣꯏꯐꯧ ꯆꯥ ꯀꯥꯟꯗ ꯍꯣꯔꯦꯟ ꯆꯥꯛ ꯆꯥ ꯇꯣꯛꯂꯛꯄꯗ ꯆꯥꯛ ꯇꯣꯛ
ꯆꯥ ꯇꯣꯛꯄ ꯌꯥꯝ ꯃꯥꯟꯗꯦ ꯍꯥꯏꯕ ꯑꯃ ꯑꯆꯥꯄꯣꯠ ꯎꯕꯒ ꯆꯥꯕꯩꯅ ꯍꯦꯛꯇ ꯊꯨꯝꯂꯤ ꯊꯨꯝꯂꯤ ꯇꯧꯔꯒꯅꯦ ꯑꯃ ꯎ ꯆꯥꯛ ꯆꯥꯔꯨꯕ ꯍꯥꯏꯗꯕꯨ ꯈꯔ ꯃꯣꯔꯣꯛꯀ ꯁꯥꯔꯒ ꯏꯁꯄꯥꯏꯁꯤ ꯑꯣꯏꯕꯗꯨꯅ ꯅꯨꯡꯉꯥꯏꯕ ꯍꯦꯟꯗ꯭ꯔꯅꯦ ꯑꯥ ꯍꯣ ꯍꯣꯏ ꯅꯪꯗꯤ ꯀꯣꯆꯤꯡꯒ ꯀꯩꯀꯥ ꯆꯠꯂꯤꯕ꯭ꯔꯣ ꯑꯩꯁꯦ ꯑꯗꯨꯝ ꯆꯠꯂꯦ ꯑꯃꯨꯛꯁꯨ ꯆꯠꯇꯦ ꯑꯃꯨꯛꯁꯨ ꯆꯠꯂꯦ ꯑꯗꯨꯅꯤ ꯃꯔꯛ ꯃꯔꯛ ꯇꯔꯨ ꯑꯣ ꯀꯩꯅꯣ ꯇꯧꯋꯦ ꯑꯦꯛꯖꯥꯝ ꯅꯥꯪꯗꯤ ꯀ꯭ꯂꯥꯁ ꯀꯥ ꯐꯖꯅ ꯆꯠꯂꯤꯕꯔꯣ ꯍꯧꯖꯤꯛ ꯑꯃꯨꯛ ꯑꯩꯁꯨ ꯂꯦꯞ ꯀꯩꯅꯣ ꯇꯧꯋꯦ ꯂꯦꯞꯄꯦ ꯑꯃꯨꯛ ꯆꯠꯂꯦ ꯂꯦꯞꯄꯦ ꯇꯧꯋꯦ ꯑꯩꯁꯨ ꯎꯝ ꯍꯧꯖꯤꯛꯀꯥꯟ ꯑꯃꯨꯛ ꯍꯣꯏ ꯀꯩꯅꯣꯇꯨꯝ ꯃꯇꯥꯡ ꯃꯇꯥꯡꯒꯤ ꯌꯦꯡꯉꯒ ꯂꯥꯏꯕꯦꯔꯤꯗ ꯑꯃꯨꯛ ꯆꯠꯂꯦ
ꯑꯝ
ꯑꯦꯛꯖꯥꯝ ꯀꯨꯏꯁꯜꯂꯛꯇ꯭ꯔꯦꯅ
ꯑꯝ
ꯗꯨꯃꯥꯏꯅ ꯇꯧꯋꯦ ꯐꯩ ꯐꯩ ꯃꯇꯥꯡ ꯃꯇꯥꯡ ꯌꯦꯡꯉ ꯇꯧꯒꯗꯧꯅꯤ ꯂꯥꯏꯕꯦꯔꯤ ꯆꯠꯄꯁꯨ ꯌꯥꯝ
ꯂꯥꯏꯔꯤꯛꯇꯤ ꯔꯨꯝꯗ ꯂꯩꯔꯗꯤꯅꯦ ꯇꯨꯝꯕ ꯃꯇꯝꯅ ꯍꯦꯟꯅ ꯌꯥꯝꯃꯦꯗꯨꯅꯤ ꯈꯥꯏꯗꯣꯛꯈꯤꯕꯗ
ꯑꯪ ꯄꯥꯥꯗꯦꯕ
ꯄꯥꯥꯗꯦ ꯃꯥꯜꯂꯒ ꯑꯗꯨꯝ ꯂꯩꯗꯣꯏꯅꯦ ꯉꯥꯏꯍꯥꯛ ꯌꯥꯟ ꯇꯧꯔꯅꯤꯅ ꯑꯗꯩꯗꯤꯅꯦ ꯐꯣꯟ ꯌꯦꯡꯉꯛꯅꯦꯕ ꯐꯣꯟꯁꯦ ꯍꯥꯟꯅ ꯊꯥꯡꯀꯠꯂ ꯌꯦꯡꯕ ꯍꯧꯔꯅꯦꯕ ꯑꯗꯩꯗꯤ ꯌꯤ ꯐꯃꯨꯡꯁꯤꯗ ꯆꯪꯁꯤꯜꯂꯒ ꯐꯝꯃꯒ ꯑꯃꯨꯛ ꯌꯦꯡꯉꯛꯑꯅꯦꯕ ꯆꯧꯀ꯭ꯔꯤꯁꯤꯗꯩ ꯁꯨꯝ ꯁꯨꯝ ꯅꯥꯟꯊꯔꯛꯑꯒ ꯑꯗꯩꯗꯤ ꯉꯥꯏꯍꯥꯛ ꯕꯂꯦꯛ ꯑꯃꯨꯛ ꯂꯣꯡ ꯒꯔꯅꯦꯕ ꯐꯩꯖꯨꯞ ꯍꯥꯏꯐꯦꯠ ꯉꯥꯊꯔꯒ ꯑꯗꯩ ꯃ ꯃꯣꯟ ꯈꯥꯡꯉ ꯄꯨꯡꯂꯣꯡ ꯂꯣꯡ ꯒꯔꯅꯦꯕ ꯂꯥꯁꯇꯗꯤ ꯑꯃ ꯁꯨꯝ ꯁꯨꯝ ꯆꯪꯁꯤꯜꯂꯒꯅꯦ ꯍꯦꯛ ꯍꯧꯕꯒꯗꯤ ꯇꯦꯕꯜꯗꯩ ꯐꯨꯛ ꯍꯧꯒꯠꯂꯒ ꯐꯃꯨꯡꯗꯒ ꯁꯠ ꯇꯤꯡꯊꯣꯛꯄꯗꯤ ꯇꯤꯡꯊꯣꯛꯑꯣꯏꯗꯣꯏꯅꯦꯕ ꯑꯩꯈꯣꯏ ꯌꯥꯝ ꯃꯌꯥꯝ ꯃꯥꯜꯍꯜꯂꯒꯅꯦ ꯇꯞꯅ
ꯇꯞꯅ ꯇꯞꯅ ꯁꯨꯝ ꯁꯨꯝ ꯆꯪꯁꯜꯂꯒꯥ ꯂꯥꯁꯇ ꯒꯤꯕꯗꯣ ꯑꯗꯨꯒ ꯑꯃꯨꯛ ꯐꯩꯖꯨꯞ ꯐꯗ ꯀꯩꯅꯣ ꯇꯧꯋꯦ ꯇꯧꯔꯤꯅꯦ ꯍꯥꯏꯕꯥ ꯑꯗꯨ ꯘꯥꯔꯤ ꯃꯃꯥꯏ ꯑꯃ ꯗꯨꯝ ꯇꯣꯡꯕꯥ ꯎꯝ ꯅꯨꯡꯗꯥꯡꯗꯅꯪ ꯑꯃꯨꯛ ꯂꯥꯏ ꯁꯥꯥꯔ ꯂꯩꯔꯅꯤꯅ ꯅꯨꯡꯗꯥꯡ ꯄꯨꯨꯝꯗꯅ ꯑꯩ ꯀꯅ ꯑꯃꯨꯛ ꯍꯧꯒꯠ ꯉꯝꯃꯔꯣꯏꯕ
ꯑꯗꯨꯃꯥꯏꯅ ꯇꯧꯕꯒꯤ ꯑꯃ ꯏꯁꯂꯤꯞ ꯁꯥꯔꯀꯜꯁꯦ ꯀꯥꯏꯔꯦꯕ ꯁꯦꯔꯥꯟ ꯑꯗꯨꯠꯇ꯭ꯔꯥ ꯃꯤ ꯇꯨꯝꯗꯃꯛꯇꯅ ꯇꯨꯝꯗꯦ ꯃꯤ ꯇꯨꯝꯃꯣꯏꯗꯧꯀꯥꯟꯗ ꯇꯨꯝ ꯇꯧ ꯂꯩꯔꯕꯅꯦꯕꯃ ꯍꯣꯡꯗꯣꯛꯄꯁꯨ ꯉꯝꯗꯕꯗꯣ
ꯑ ꯇꯨꯝꯕꯒꯤ ꯑꯩꯈꯣꯏꯒꯤ ꯄꯨꯡ ꯁꯤꯒ ꯍꯥꯏꯔꯨꯔꯒꯗꯤ ꯏꯟꯗꯤꯌꯥꯗ ꯂꯩꯕꯁꯦ ꯆꯥꯟꯅꯗꯦꯕ
ꯆꯥꯟꯅꯗ꯭ꯔꯕꯅꯦ ꯑꯩꯈꯣꯏꯗꯤ ꯀꯩꯅꯣꯗ ꯌꯨ ꯑꯦꯁ
ꯥꯟꯅꯦ ꯑꯗꯨꯒꯨꯝꯕꯒꯤ ꯀꯩꯅꯣꯅꯦꯕ ꯑꯩꯈꯣꯏꯒꯤ ꯁ꯭ꯂꯤꯞ
ꯑꯩꯈꯣꯏꯅ ꯇꯨꯝꯃꯤ ꯈꯨꯇꯨꯝꯁꯦ ꯍꯧꯖꯤꯛ ꯏꯟꯗꯤꯌꯥ ꯂꯩꯖꯔꯁꯨ ꯑꯩꯈꯣꯏ ꯌꯨ ꯑꯦꯁ ꯑꯦꯗ ꯂꯩꯁꯤꯅꯦ ꯑꯩꯈꯣꯏꯅ ꯍꯧꯖꯤꯛ ꯈꯟꯖꯩꯁꯦ ꯃꯤ ꯈꯨꯅꯃꯛ ꯍꯧꯒꯠꯂꯛꯀꯥꯟꯗꯅꯦꯕꯈꯣꯏ ꯅꯣꯡꯛ ꯇꯨꯝꯈꯠꯂꯛꯀꯗꯣꯏꯁꯤꯅ ꯑꯃ ꯅꯨꯡꯗꯥꯡꯁꯤꯅ ꯃꯤ ꯄꯨꯝꯅꯃꯛ ꯇꯨꯝꯈ꯭ꯔꯕꯣ ꯄꯧꯅꯦ ꯆꯨꯝꯅ ꯇꯨꯝꯗꯕ ꯍꯒꯅꯠꯇꯦ ꯀꯩꯅꯣꯒꯁꯦ ꯎꯝ ꯕ꯭ꯔꯁ ꯇꯧꯊꯣꯛꯑ ꯇꯨꯝꯕ ꯅꯨꯃꯤꯠꯀ ꯌꯥꯎꯏꯅꯤꯀꯣ ꯍꯦꯟꯃꯠꯂꯛꯄꯒꯤ ꯃꯈꯣꯏꯗꯁꯨ ꯁꯥꯍꯟꯅꯤꯡꯉꯛꯇꯅꯅꯦ ꯁꯤ ꯉꯥꯏꯥꯛꯇꯪ ꯆꯪꯉꯨꯔꯒꯣꯡ ꯜꯂꯛꯇ꯭ꯔꯣꯁꯤꯕꯨ ꯇꯧꯊꯣꯛꯈ꯭ꯔꯒꯦ ꯀꯥꯏꯅ ꯈꯂ ꯇꯧꯊꯣꯛꯄ ꯅꯨꯃꯤꯠꯀ ꯌꯥꯎꯔꯕꯅꯦꯕ ꯑꯗꯒꯤ ꯑꯌꯥꯝꯕꯅ ꯎꯆꯦꯛꯀ ꯈ
ꯎ ꯉꯒ ꯑꯣꯏꯅ ꯑꯗꯨ ꯇꯨꯝꯃꯦꯕ ꯑꯗꯨꯒ ꯑꯃꯨꯛ ꯑꯌꯨꯛꯇꯅ ꯑꯃꯨꯛ ꯍꯧꯒꯠꯃ ꯑꯗꯨꯃ ꯍꯧꯖꯤꯛꯦꯡꯗꯣꯛꯈ꯭ꯔꯕꯅꯤꯅꯕ ꯌꯦꯔꯅꯤ ꯇꯧꯔꯤꯁꯦ ꯃꯁꯤ ꯀꯩꯒꯤꯅꯣ ꯈꯪꯗꯦ
ꯑꯗꯣ ꯏꯁꯥꯗꯤ ꯅꯨꯡꯉꯥꯏꯇꯦꯕ ꯅꯨꯡꯗꯥꯡ ꯇꯨꯝꯕꯅ ꯅꯨꯡꯉꯥꯏꯇ ꯑꯩꯅ ꯅꯨꯡꯗꯥꯡꯗ ꯄꯨꯡ ꯃꯉ ꯇ ꯇꯨꯝꯍꯧꯕꯗꯨꯅ ꯑꯌꯨꯗꯨꯗ ꯄꯨꯡ ꯇꯔꯥ ꯇꯨꯝꯕꯗꯨꯗ ꯌꯥꯝ ꯊꯤꯅ ꯍꯦꯜꯂꯦꯕ ꯑꯃ ꯏꯁꯥꯗꯗꯤ ꯅꯨꯡꯗꯥꯡ ꯇꯨꯝꯗꯦꯅ ꯑꯩꯅ ꯑꯌꯨꯛꯇ ꯇꯞ ꯇꯥꯏ ꯇꯨꯝꯕꯗꯨꯁꯨ ꯀꯩꯁꯨ ꯏꯁꯥꯗ ꯑꯃ ꯅꯨꯡꯉꯥꯏꯕꯗꯤ ꯀꯩꯁꯨ ꯐꯪꯗꯦ ꯍꯣꯏ ꯇꯨꯝꯅꯤꯡꯕꯕꯨꯗꯤ ꯗꯤ ꯈꯔ ꯐꯩꯔꯁꯨ ꯀꯣ ꯈꯪꯗ
ꯩ ꯀꯩꯅꯣ ꯇꯧꯋꯦ ꯍꯥꯏꯕ ꯑꯩꯗꯤ ꯍꯥꯟꯅꯗꯤ ꯇꯧꯔꯝꯗꯦꯕꯀꯣ ꯇꯨꯝꯕ ꯌꯥꯗ ꯌꯥꯗꯕꯁꯦ ꯍꯟꯗꯛ ꯃꯔꯛ ꯍꯥꯏꯗꯤ ꯑꯗꯨꯝ ꯀꯩꯒꯤꯅꯣ ꯈꯪꯗꯦ ꯑꯗꯨ ꯀꯩꯁꯨ ꯌꯥꯝꯅ ꯃꯊꯥ ꯁꯥꯕ ꯊꯕꯛ ꯀꯩꯀꯥ ꯀꯩ ꯀꯔꯤꯝ ꯂꯩꯩꯕꯁꯨ ꯅꯠꯇꯦꯗꯅ
ꯑꯥ
ꯀꯝ ꯂꯩꯕ ꯅꯠꯇꯦ ꯑꯩꯒꯤ ꯂꯥꯏꯔꯤꯛꯁꯦ ꯇꯝꯐꯝ ꯊꯣꯛꯄ ꯇꯝꯕ ꯆꯠꯂꯤ ꯄꯥꯝꯐꯝ ꯊꯣꯛꯄ ꯄꯥꯕ ꯆꯠꯂꯤ ꯆꯥꯐꯝ ꯊꯣꯛꯄ ꯆꯥꯔꯤ ꯑꯩ ꯌꯥꯝ ꯍꯥꯏꯗꯤ ꯂꯥꯏꯐꯁꯦ ꯐ꯭ꯂꯣꯝꯗꯅꯦꯕ ꯂꯩꯔꯤꯁꯦ ꯍꯥꯏꯗꯤ ꯀꯩꯁꯨ ꯑꯋꯥꯕ ꯍꯥꯏꯗꯤ ꯑꯅꯥ ꯑꯌꯦꯛ
ꯀꯗꯕꯗ
ꯂꯩꯕ ꯅꯠꯇꯦꯕꯀꯣ ꯑꯗꯩꯗꯤ ꯑꯦꯛꯖꯥꯝ ꯍꯥꯏꯔ ꯑꯩꯈꯣꯏ ꯑꯦꯛꯖꯥꯝꯒꯤꯗꯃꯛꯇ ꯌꯥꯝ ꯃꯊꯥ ꯁꯥꯕ ꯃꯤꯗꯤ ꯑꯣꯏꯗꯦꯕ
ꯎꯝ
ꯍꯥꯏꯗꯤ ꯑꯗꯨꯗꯤ ꯑꯩꯈꯣꯏ ꯑꯗꯨꯝ ꯍꯥꯏꯗꯤ ꯑꯗꯨ ꯍꯥꯛꯅ ꯃꯊ ꯄꯁꯥ ꯁꯥꯖꯟꯗꯦ ꯍꯥꯏꯇꯥꯔꯦ ꯑꯗꯨꯒꯤꯁꯨꯅꯦ ꯇꯨꯝꯕ ꯌꯥꯗꯕꯁꯦ ꯑꯃ ꯀꯩꯅꯩꯅꯣ ꯈꯪꯗꯦ ꯍꯥꯏꯕ ꯍꯦꯛꯇꯅꯦ ꯑꯩꯁꯨ ꯌꯥꯎꯔꯕꯅꯦ ꯍꯥꯏꯕ ꯄꯨꯡ ꯃꯔꯤꯒ ꯇꯥꯕ
ꯑꯥ
ꯑꯗꯨꯝ ꯃꯤꯠ ꯎꯁꯜꯂꯦꯗꯅ ꯃꯤꯠ ꯎꯏꯁꯜꯂꯒ
ꯑꯗꯣ ꯊꯣꯏꯗꯣꯛꯅ ꯏꯁꯇ꯭ꯔꯦꯁꯀꯤ ꯋꯥ ꯅꯠꯇꯦ ꯑꯃꯨꯛꯃꯨꯛ ꯇꯧꯋꯦ ꯃꯇꯝ ꯈꯔ ꯍꯥꯏꯗꯤ ꯊꯥ ꯃꯈꯥꯏꯃꯨꯛ ꯀꯩꯃꯨꯛꯀꯁꯦ ꯑꯃ ꯑꯗꯨꯃꯅ ꯇꯧꯋ ꯍꯦꯟꯅ ꯑꯣꯟꯅꯩ ꯑꯗꯩ ꯈꯔ ꯑꯗꯨꯝ ꯉꯟꯇꯛꯅ ꯇꯨꯝꯅꯤꯡꯕ ꯃꯇꯝꯁꯨ ꯑꯗꯨꯝ ꯂꯩꯌꯦꯕꯀꯣ ꯑꯗꯨꯝ ꯆꯥꯏ ꯁꯤꯡ ꯇꯣꯛꯑꯒ ꯑꯗꯨꯝ ꯃꯤꯅ ꯇꯨꯝꯅꯕ ꯇꯥꯏꯃꯤꯡ ꯄꯨꯡ ꯕꯥꯔꯣꯐ ꯇꯨꯝꯃꯗꯤ ꯑꯗꯨꯝ ꯌꯥꯔꯦꯗꯅꯀꯣ ꯑꯗꯨ ꯃꯥ ꯑꯗꯨꯝ ꯑꯣꯏꯕ ꯃꯇꯝꯁꯨ ꯌꯥꯎꯔꯤꯕ ꯇꯔꯥꯃꯥꯊꯣꯏ ꯑꯗꯨꯋꯥꯏꯗꯒ ꯑꯗꯨꯝ ꯇꯨꯝꯕ ꯌꯥꯔꯛꯄ ꯑꯗꯣ ꯑꯗꯨ ꯅꯠꯇꯕ ꯁꯨꯝ ꯇꯨꯝ ꯇꯨꯃꯤꯟꯟꯅꯕ ꯄꯨꯡ ꯑꯍꯨꯝ ꯃꯔꯤ ꯇꯥꯗ꯭ꯔꯤ ꯐꯥꯎꯕꯅꯦ ꯑꯗꯨꯝ ꯅꯨꯡꯊꯤꯟ ꯄꯣꯊꯥꯕꯩ ꯩꯅ ꯅꯠꯇꯕ ꯅꯨꯡꯊꯤꯟ ꯄꯣꯊꯥꯗ꯭ꯔꯀꯥꯟꯗꯁꯨ ꯃꯤꯁꯦ ꯑꯗꯨꯝ ꯌꯨꯡꯉꯒ ꯂꯩꯕꯗꯣ ꯑꯃ ꯑꯗꯨꯃꯥꯏꯅ ꯑꯗꯨꯝ ꯑꯣꯏꯕ ꯃꯇꯝꯁꯨ ꯌꯥꯏꯑꯕ ꯑꯗꯨ ꯇꯨꯝꯕꯗꯣ ꯀꯥꯏꯕꯒꯤ ꯑꯃ ꯁꯣꯝꯗꯗꯤ ꯃꯤꯠ ꯅꯥꯁꯤꯅ ꯃꯨꯁꯜꯂꯛꯑꯅꯤ ꯟꯃꯥ ꯈꯪꯗꯦ ꯀꯣꯛꯅ ꯃꯔꯣꯟ ꯟꯃꯥ ꯏꯔꯨꯝ ꯂꯨꯝꯃꯅꯦꯕ ꯟꯃꯥ ꯅꯨꯡꯘꯤꯟ ꯇꯨꯝꯃꯅꯤ ꯅꯨꯡꯗꯥꯡ ꯇꯨꯝꯗꯕꯥꯖ ꯀꯣꯛ ꯌꯥꯝ ꯂꯨꯝꯃꯦꯕ
ꯅꯝꯖꯟꯕꯗꯣ ꯏꯁꯥꯗ ꯎꯝ ꯇꯨꯝꯕ ꯑꯍꯥꯏꯖꯤꯗꯕꯨ ꯇꯥꯏꯃꯤꯡ ꯆꯅꯥ ꯇꯨꯝꯃꯒꯕꯨ ꯏꯁꯥꯗ ꯀꯥꯟꯅꯕꯩ ꯋꯥꯅꯦꯕ
ꯑꯗꯒꯤ ꯅꯣꯏ ꯇꯧꯗ꯭ꯔꯣ ꯍꯣꯅꯤ ꯅꯨꯡꯗꯥꯡꯗ ꯊꯨꯝꯕꯕꯁꯤ ꯑꯗ ꯄꯨꯡ ꯇꯔꯥ ꯑꯗꯨꯋꯥꯏꯗꯤ ꯅꯪ ꯑꯌꯨꯛꯀꯤ ꯄꯨꯡ ꯇꯔꯨꯛ ꯑꯋꯥꯏ ꯇꯔꯨꯛ ꯇꯔꯦꯠ ꯐꯥꯎꯕ ꯇꯨꯝꯃꯦ ꯍꯥꯏꯔꯁꯨ ꯑꯗꯨꯅꯦ ꯎꯝ ꯀꯩꯁꯨ ꯇꯧꯗꯦꯕ ꯍꯥꯏꯗꯤ ꯏꯁꯥꯗ ꯂꯨꯈꯝ ꯀꯩꯀꯥꯗꯣ ꯑꯗꯨꯒ ꯑꯩꯌꯨꯛ ꯅꯨꯡꯊꯤꯟꯗꯗꯤ ꯄꯨꯡ ꯃꯔꯤ ꯃꯉꯥꯒꯨꯝ ꯄꯨꯡ ꯃꯔꯤꯒꯁꯦ ꯅꯟ ꯁ꯭ꯇꯣꯞꯇꯒ ꯄꯨꯔꯥ ꯄꯨꯔꯥ ꯇꯨꯝꯊꯣꯛꯈꯤꯕ ꯅꯨꯃꯤꯠꯀ ꯌꯥꯎꯕꯁꯦ
ꯂꯨꯈꯝꯒꯥꯗꯤ ꯆꯤꯛꯑꯦ ꯍꯥꯏꯕ ꯑꯃꯥ ꯇꯨꯝ ꯍꯧꯒꯠꯂꯛꯄꯗ ꯑꯃ ꯑꯩꯒꯤꯅꯦꯅꯦ ꯂꯥꯛꯑꯒꯗꯤ ꯇꯧꯗꯦ ꯀꯩꯅꯣ ꯇꯧꯋꯦ ꯎꯝ ꯅꯨꯡꯊꯤꯟꯁꯦ ꯇꯨꯝꯃꯨꯔꯕ ꯑꯌꯨꯛ ꯅꯨꯡꯗꯥꯡ ꯇꯨꯝꯃ ꯗꯗꯤ ꯅꯪ ꯍꯧꯖꯤꯛ ꯍꯥꯏ ꯑꯗꯨꯃꯥꯏꯅ ꯅꯨꯡꯗꯥꯡꯗ ꯄꯨꯡ ꯃꯌꯥꯝ ꯇꯨꯝꯕꯗꯤ ꯀꯩꯁꯨꯝ ꯇꯧꯗꯦꯕꯀꯣ ꯑꯗꯨꯒ ꯅꯨꯡꯊꯤꯟꯁꯤꯅ ꯈꯔ ꯌꯥꯝ ꯁꯥꯡꯅ ꯇꯨꯝꯃꯨꯔꯕ ꯑꯩꯒꯤꯗꯤ ꯃꯤꯍꯨꯟ ꯆꯣꯡꯕ ꯑꯃ ꯇꯧꯋꯦꯕ
ꯑꯣ ꯅꯨꯡꯊꯤꯟ ꯇꯨꯝꯕꯗ
ꯇꯨꯝ ꯍꯦꯛ ꯍꯧꯒꯠꯂꯛꯄꯁꯤꯗꯅꯦꯀꯣ ꯇꯨꯝꯃꯨꯔꯒ ꯍꯧꯒꯠꯂꯛꯄ ꯍꯥꯏꯗꯤ ꯒ꯭ꯌꯥꯟ ꯇꯥꯔꯛꯄ ꯑꯃꯥ ꯇꯨꯝꯃꯨꯔꯒ ꯃꯤꯀꯠ ꯊꯣꯛꯂꯛꯄꯗꯣ ꯑꯁꯤꯗ ꯃꯤꯍꯨꯟ ꯇꯤꯡ ꯆꯣꯡꯉꯥ ꯂꯩꯔꯝꯃꯅꯤꯕ ꯑꯗꯩꯗꯤ ꯑꯩ ꯁꯣꯔ ꯍꯣꯟꯕ ꯋꯥꯈꯠꯂꯛꯑꯅꯤꯕꯀꯣ ꯑꯗꯨꯃꯥꯏꯅ ꯑꯩ ꯑꯗꯨꯗꯤ ꯑꯃꯨꯛ ꯅꯨꯡꯊꯤꯟ ꯅꯨꯡꯊꯤꯟꯗ ꯉꯥꯏꯍꯥꯛꯇꯪ ꯇꯨꯝꯕꯗꯤ ꯀꯩꯁꯨ ꯇꯧꯗꯦꯕꯀꯣ ꯄꯨꯡꯒꯥꯏ ꯑꯃꯃꯨꯛ ꯇꯨꯝꯕꯁꯦ ꯀꯩꯁꯨꯝ ꯇꯧꯗꯦ ꯑꯗꯨꯒ ꯄꯨꯡ ꯑꯃꯒ ꯍꯦꯟꯖꯜꯂꯒ ꯇꯨꯝꯃꯛꯑꯕ ꯑꯗꯨ ꯑꯣꯏꯇꯥꯔꯗꯤ ꯑꯗꯨꯁꯨ ꯌꯥꯝ ꯀꯨꯏꯕ ꯅꯠꯇꯦ ꯄꯨꯡ ꯑꯃꯃꯨꯛꯀꯤ ꯆꯥꯡꯃꯨꯛ ꯇꯨꯝꯃꯛꯑꯕ ꯑꯗꯨꯑꯣꯏꯗꯤ ꯑꯩ ꯍꯧꯖꯤꯛꯀꯤ ꯃꯤꯍꯨꯟꯆꯣꯡꯕꯤꯁꯦ ꯑꯁꯤ ꯇꯧꯔꯅꯤꯕ ꯑꯗꯨꯗꯨꯒ ꯑꯃ ꯑ ꯀꯩ ꯍꯥꯏꯅꯤ ꯁꯣꯟ ꯍꯣꯟꯕ ꯌꯥꯝ ꯋꯥꯕꯗꯣ ꯑꯗꯨꯃꯥꯏꯅ ꯇꯧꯋꯦ ꯑꯗꯨꯅ ꯑꯩ ꯅꯨꯡꯊꯤꯟ ꯇꯨꯝꯕꯁꯦ ꯑꯃ ꯑꯩꯈꯣꯏꯒꯤ ꯁꯥꯡꯅ ꯐꯃꯨꯡꯗ ꯇꯨꯝꯕꯁꯦ ꯀꯤꯖꯩꯌꯦꯕ ꯉꯥꯏꯍꯥꯛꯇꯪ ꯇꯦꯕꯜꯗꯒꯨꯝꯕ ꯆꯧꯈ꯭ꯔꯤꯒꯨꯝꯕ ꯑꯝꯗꯥ ꯑꯣꯏꯅ ꯎꯏꯕꯁꯦ ꯁꯤꯅ ꯐꯩꯌꯦꯕ ꯍꯥꯏꯗꯤ ꯑꯩ ꯁꯨꯃꯥꯏꯅ ꯁꯥꯡꯅ ꯇꯨꯝꯃꯨꯔꯥꯒ ꯍꯧꯒꯠꯂꯀꯥꯟꯗ ꯑꯥ ꯌꯥꯝ ꯋꯥꯏꯑꯦꯕꯀꯣ
ꯍꯣꯏ
ꯑꯗꯨꯃꯥꯏꯅ ꯄꯨꯡ ꯟꯃꯥ ꯐꯥꯔꯛꯀꯗꯣꯔꯦ ꯀꯥꯏꯗꯣ ꯈꯪꯄꯣꯠꯇꯦꯕ ꯑꯗꯨꯃꯥꯏꯅ ꯇꯧꯋꯦ ꯑꯗꯨꯅ ꯋꯥꯕꯒꯤ ꯏꯁꯥꯗꯣ ꯑꯗꯨꯃꯥꯏꯅ ꯇꯧꯋꯦ ꯇꯨꯝꯕ ꯌꯥꯗꯕꯁꯦ ꯆꯥꯕ ꯌꯥꯗꯕ ꯗꯤ ꯈꯔ ꯐꯩꯌꯦ ꯇꯨꯝꯕ ꯌꯥꯗꯕꯁꯦ ꯌꯥꯝ ꯁꯣꯛꯑꯦꯕ
ꯑꯥ ꯑꯗꯩ ꯆꯥꯗꯕꯗꯗꯤꯅꯦ ꯑꯩ ꯉꯁꯥꯏꯗꯤ ꯆꯥꯛꯇ꯭ꯔꯁꯨ ꯍꯧꯖꯤꯛ ꯆꯥꯔꯒ ꯑꯗꯨꯝ ꯄꯣꯊꯥꯈ꯭ꯔꯒ ꯀꯟꯈꯠꯂꯦꯕ ꯇꯨꯝꯗꯕꯗ ꯑꯩ ꯉꯥꯡ ꯉꯔꯥꯡꯗꯒꯤ ꯇꯨꯝꯗꯔ꯭ꯤꯕꯅꯤ ꯉꯁꯤ ꯄꯨꯡ ꯀꯨꯟ ꯇꯨꯝꯒꯦ ꯀꯥꯏꯗ ꯀꯩꯁꯨ ꯌꯥꯕ ꯅꯠꯇꯦꯕ ꯑꯃ
ꯌꯥꯗꯦ ꯌꯥꯗꯦ ꯑꯗꯨ
ꯄꯁꯨ ꯀꯩꯁꯨ ꯑꯣꯏꯗꯦꯕ ꯑꯃꯥ ꯇꯨꯝꯕ ꯄꯨꯊꯈꯤꯕꯗꯤ ꯑꯃꯥ ꯐꯨꯀꯠꯄ ꯋꯥꯔꯒ ꯏꯁꯥꯗ ꯌꯥꯝ ꯁꯣꯛꯄꯗꯣ ꯑꯣꯏꯌꯦ ꯑꯗꯨꯑꯣꯏꯗꯤ ꯐꯠꯇꯕꯗꯤ ꯀꯩꯁꯨ ꯁꯣꯛꯇꯦꯕ ꯐꯪꯀꯥꯟ ꯆꯥꯔ ꯂꯣꯏꯔꯦ ꯑꯗꯨꯝ ꯑꯃ
ꯑꯗꯨꯅ ꯈꯪꯗꯦ ꯇꯨꯝꯕ ꯌꯥꯗꯕ
ꯎꯝ ꯑꯁꯦꯡꯕꯩꯁꯨ ꯇꯨꯝꯕ ꯌꯥꯗꯕꯩ ꯈꯨꯋꯥꯁꯤꯗꯤꯕꯀꯣ ꯑꯃ ꯈꯥ ꯃꯃꯥꯡꯗ ꯑꯣꯅꯤ ꯃꯅꯤꯡꯗ ꯑꯣꯅꯤ ꯑꯗꯨꯝ ꯇꯧꯔ ꯂꯩꯔꯒ ꯂꯥꯎꯕꯐꯧ ꯑꯗꯨꯝ ꯇꯥꯔ ꯂꯩꯕꯤꯗꯣ ꯑꯃ ꯑꯗꯩ ꯑꯃꯨꯛ ꯍꯥꯀꯠꯆꯔꯛꯀꯅꯤ ꯑꯃꯨꯛ ꯍꯣꯠꯀꯅꯤ ꯑꯗꯨꯝ ꯇꯧꯔꯒꯅꯦ
ꯍꯥꯒꯖꯔꯦ ꯍꯥꯏꯕ ꯇꯨꯝꯕꯒ ꯌꯥꯔ꯭ꯔꯗꯤ ꯑꯃ ꯑꯗꯨꯗꯤ ꯑꯩꯗꯤ ꯀꯩꯅꯣꯁꯨ ꯇꯧꯔꯛꯑꯕꯅꯦ ꯍꯥꯏꯕ ꯑꯃꯁꯨꯡ ꯀꯩꯅꯣꯗ ꯃꯣꯏꯒꯤ ꯃꯦꯗꯤꯇꯦꯁꯟ ꯀꯩꯀꯥ ꯇꯧꯕ ꯈꯣꯠꯄ ꯑꯗꯩ ꯃꯁꯤꯡ ꯊꯤꯕ ꯀꯥꯏꯅ ꯌꯥꯝ ꯇꯧꯗ꯭ꯔꯥ ꯀꯥꯎꯟꯇꯤꯡ ꯇꯧꯕꯗꯣ ꯑꯗꯨ ꯑꯩꯁꯦ ꯑꯃ ꯃꯂꯥꯗꯣ ꯈꯪꯕ꯭ꯔꯥ ꯃꯔꯨꯝ ꯃꯔꯨꯝꯕ ꯃꯁꯤꯡ ꯊꯤꯅꯤꯉꯥꯏ ꯃꯂꯥꯗꯣ ꯑꯗꯨꯗꯨꯣ ꯂꯩꯔꯒꯅꯦ ꯃꯂꯥꯗꯣ ꯊꯤꯒꯠꯂꯛꯑꯕꯅꯤ ꯃꯁꯤꯡ ꯊꯤꯔꯀꯥꯟꯗ ꯇꯨꯝꯕ ꯌꯥ ꯅꯦ ꯑꯩꯅ ꯑꯩꯁꯦ ꯌꯥꯏꯌꯦ ꯃꯇꯣꯝꯗ ꯑꯗꯨꯝ ꯃꯇꯣꯝꯗ ꯑꯗꯨꯝ ꯇꯨꯝꯕ ꯑꯗꯨꯝ ꯄꯥꯏ ꯇꯨ ꯃꯦꯗ ꯁꯤꯡꯅ ꯁꯨꯝ ꯃꯔꯨ ꯃꯔꯨ ꯁꯨꯝ ꯑ ꯁꯨꯝ ꯃꯥꯔꯝꯃꯦꯗꯅ ꯑꯗꯩ ꯃꯇꯣꯝꯗ ꯑꯗꯨꯝ
ꯑꯣ ꯖꯥꯠ ꯖꯥꯠꯅꯤ ꯅꯦ ꯇ꯭ꯔꯤꯛꯁꯦ
ꯑꯣ ꯑꯣ ꯑꯗꯨꯗꯣ ꯂꯩꯅꯕꯕꯨꯗꯤ ꯎꯕ ꯑꯩꯅ ꯀꯩꯅꯣꯗꯤ ꯃꯨꯟꯅ ꯈꯪꯖꯟꯗꯕꯗꯣ ꯁꯨꯝ ꯍꯥꯏꯗꯤ ꯐꯕꯒꯤ ꯂꯩ ꯃꯥꯜꯂꯦ ꯀꯥꯏꯅ ꯈꯟꯕꯗꯣ ꯊꯝꯅꯕ ꯀꯩꯅꯣ
ꯑ ꯃꯣꯏꯗꯣ ꯎꯝ ꯀꯩꯅꯣꯗꯣ ꯍꯥꯏꯗꯤ ꯑꯗꯨꯝ ꯂꯥꯏ ꯇꯦꯛꯁ ꯀꯨꯝꯕ ꯇꯧꯕ ꯍꯥꯏꯗꯤ ꯑꯗꯨꯃꯥꯏꯅ ꯇꯧꯅꯕꯗꯤ ꯁꯤꯖꯤꯟꯅꯩ ꯀꯣ ꯀꯣ ꯑꯗꯣ ꯑꯩꯅ ꯑꯃꯨꯛ ꯑꯩ ꯇꯨꯝꯕ ꯌꯥꯗꯕꯒꯤ ꯑꯩꯒꯤ ꯑꯩꯁꯨ ꯑꯩꯒꯤ ꯏꯁꯥꯒꯤ ꯑꯣꯏꯕ ꯀꯩꯅꯣ ꯍꯤꯔꯝ ꯑꯃꯗ ꯁꯤꯖꯤꯟꯅꯕ ꯍꯥꯏꯇꯥꯔꯦ ꯂꯥꯏꯅꯤꯡꯕꯒꯤꯗꯤ ꯅꯠꯇ꯭ꯔꯦ ꯑꯩꯒꯤꯅꯦ ꯇꯨꯝꯕ ꯌꯥꯗꯕꯒꯤ
ꯐꯩꯌꯦ ꯐꯩꯌꯦ ꯃꯥꯅ ꯃꯔꯛ ꯃꯔꯛꯇ ꯈꯔ ꯈꯔ ꯐꯣꯟ ꯇꯧꯔꯛꯎꯅꯦ ꯋꯥꯔꯤ ꯋꯥꯇꯥꯏ ꯈꯔ ꯈꯔ ꯁꯥꯅꯕ
ꯈꯔ ꯈꯔ ꯅꯤꯡ ꯅꯤꯡꯁꯤꯡꯅꯁꯦꯕ ꯍꯣ ꯍꯣꯏ ꯅꯠꯇ꯭ꯔꯗꯤ ꯀꯥꯎꯅꯈ꯭ꯔꯅꯤ
ꯎꯝ ꯎꯝ ꯇꯧꯔꯛꯑꯣ ꯈꯔꯥ ꯈꯔꯥ
ꯊꯃꯦꯀꯣ
ꯍꯣꯏ ꯍꯣꯏ